ꯍꯜꯂꯣꯎ
ꯍꯜꯂꯣꯎ ꯇꯥꯕ꯭ꯔꯣ
ꯇꯥꯏ-ꯇꯥꯏꯌꯦ
ꯑꯣꯑꯣ
ꯅꯨꯡꯉꯥꯢꯔꯤꯕ꯭ꯔꯣ
ꯅꯨꯡꯉꯥꯏꯔꯤꯗꯥ ꯑꯥꯁꯤ ꯀꯩꯅꯣ ꯑꯩꯒꯤ ꯂꯥꯠꯁ ꯗꯤꯖꯤꯠ ꯁꯦꯚꯦꯟ ꯐꯣꯔꯁꯦ ꯇꯧꯔꯛꯄ꯭ꯔꯣ ꯅꯪ
ꯑꯩꯏ ꯇꯧꯔꯛꯄ ꯃꯥꯜꯂꯦ
ꯑꯗꯨ ꯁꯚꯦꯟ ꯐꯣꯔꯗꯨꯔꯣ ꯂꯥꯁ ꯗꯤꯖꯤꯠꯇꯨꯔꯣ
ꯑꯁ ꯀꯥꯎꯈꯔꯦ ꯍꯦ ꯀ꯭ꯔꯤ ꯇꯧꯕ꯭ꯔꯣ
ꯑꯗꯨꯝ ꯐꯝꯂꯒ ꯂꯩꯗ
ꯑꯥ
ꯅꯪꯗꯤ
ꯑꯁ ꯑꯩꯁꯨ ꯍꯤꯞꯄꯒ ꯂꯩꯌꯦ
ꯑꯁ ꯌꯥꯝ ꯅꯨꯡꯉꯥꯏꯔꯤꯅꯦ ꯑꯗꯨꯗꯤ
ꯑꯁ ꯅꯨꯡꯉꯥꯏꯇꯦꯗ ꯊꯕꯛ ꯆꯠꯂꯒ ꯊꯕꯛ ꯍꯜꯂꯛꯑꯒ ꯑꯋꯥꯕꯒꯤ ꯍꯤꯞꯄꯅꯤꯗ
ꯑꯥ ꯑꯗꯨꯅ ꯐꯩꯌꯦꯗ ꯑꯩꯈꯣꯏꯗꯤ ꯊꯕꯛ ꯍꯧꯕꯗ ꯉꯥꯏꯔꯤꯌꯦ ꯍꯣꯔꯦꯟ ꯅꯨꯡꯗꯥꯡ ꯑꯗꯨꯝ ꯀꯦꯐꯦꯗ ꯇꯧꯕꯅꯤꯗ
ꯑꯣ ꯑꯩꯗꯤ ꯀꯩꯅꯣ ꯅꯨꯡꯗꯥꯡꯒꯤ ꯊꯕꯛ ꯍꯥꯏꯔꯒ ꯕꯣꯜ ꯌꯦꯡꯅꯤꯡꯉꯥꯏꯒꯤ
ꯅꯠꯇꯗ ꯅꯠꯇꯗ ꯕꯣꯜꯁꯨ ꯌꯦꯒꯅꯤꯗ ꯍꯣꯔꯦꯟ
ꯑꯥ
ꯑꯗꯨꯝ ꯊꯕꯛ ꯃꯐꯝꯗ ꯑꯗꯨꯝ ꯌꯦꯡꯉꯅꯤ
ꯑꯣ ꯑꯥ ꯉꯁꯤ ꯀꯅꯥ ꯀꯅꯥ ꯂꯩꯕ꯭ꯔꯣ ꯕꯣꯜꯗꯣ
ꯑꯥꯔꯖꯦꯟꯇꯤꯅꯥꯒ ꯏꯖꯤꯞ ꯂꯩꯌꯦ
ꯑꯗꯨ ꯈꯛꯇ ꯅꯦꯀꯣ
ꯑꯗꯨ ꯈꯛꯇ ꯃꯥꯜꯂꯦ ꯍꯣꯏ ꯉꯁꯤꯗꯤꯀꯣ ꯑꯁ ꯌꯦꯕꯅꯨꯡꯉꯥꯏꯅꯦ ꯅꯥꯏꯟ ꯊꯥꯔꯇꯤꯗꯅꯦ
ꯅꯥꯏꯟ ꯊꯥꯔꯇꯤꯗꯔꯣ ꯑꯁ ꯈꯪꯗꯦꯅꯦ ꯌꯦꯡꯕ ꯇꯥꯔꯦ ꯑꯗꯨꯗꯤ
ꯌꯦꯡꯉꯣ ꯌꯦꯡꯉꯣ ꯅꯥꯏꯟ ꯊꯥꯔꯇꯤꯕꯨ ꯌꯦꯡꯗ꯭ꯔꯒ ꯄꯨꯡ ꯑꯃ ꯃꯈꯥꯏ ꯄꯨꯡ ꯑꯅꯤ ꯕꯥꯔꯣ ꯃꯈꯥꯏꯕꯨ ꯌꯦꯡꯉꯗꯤ ꯅꯣꯏ ꯅꯪꯁꯦ ꯍꯦꯍꯦ
ꯑꯣ ꯈꯪꯗꯦꯗ ꯃꯣꯏꯒꯤꯗꯨꯁꯨ ꯀꯩꯅꯣ ꯄꯨꯡ ꯕꯣꯔꯣ ꯃꯈꯥꯏꯗ ꯑꯌꯥꯝꯕ ꯄꯤꯕꯅꯤꯅꯀꯣ ꯑꯩꯈꯣꯏꯗꯤ ꯊꯕꯛ ꯆꯠꯄꯒꯤ ꯋꯥꯔꯦ ꯌꯦꯡꯕ ꯌꯦꯡꯅꯤꯡꯉꯁꯨ ꯌꯦꯡꯕ ꯐꯪꯗ꯭ꯔꯦꯕ ꯌꯦꯡꯕ ꯉꯝꯗ꯭ꯔꯦꯕ
ꯑꯥ ꯑꯩꯒꯤꯁꯨ ꯈꯔ ꯐꯠ ꯇꯥꯏ ꯍꯥꯏꯗꯤ ꯑꯩꯁꯦ ꯊꯕꯛꯇꯣ ꯄꯨꯡ ꯇꯔꯥꯃꯨꯛ ꯄꯨꯡ ꯇꯔꯥ ꯁ꯭ꯋꯥꯏꯗ ꯂꯣꯏꯁꯜꯂꯅꯤꯕ ꯑꯗꯨꯒ ꯄꯨꯡ ꯇꯔꯥ ꯃꯛ ꯃꯈꯥꯏꯒꯨꯝꯕ ꯇꯔꯥꯃꯥꯊꯣꯏꯗ ꯁꯅꯥꯔꯗꯤ ꯈꯔ ꯐꯕꯀꯣ
ꯍꯣꯏ ꯍꯣꯏ
ꯄꯨꯡ ꯃꯄꯥꯟ ꯃꯈꯥꯏ ꯄꯨꯡ ꯃꯄꯥꯟ ꯃꯈꯥꯏꯗꯗꯤ ꯑꯩ ꯊꯕꯛ ꯃꯐꯝꯗ ꯂꯩꯅꯤꯕ ꯑꯩ ꯐꯛ ꯐꯛ ꯇꯥꯏꯕ
ꯑꯣ ꯀꯩꯅꯣ ꯇꯝꯗ ꯊꯕꯛ ꯁꯨꯕ ꯂꯩꯔꯤꯕ꯭ꯔꯣ ꯑꯥ ꯊꯕꯛ ꯁꯨꯔꯤꯕ꯭ꯔꯣ
ꯑꯩ ꯃꯄꯥꯟꯗ ꯂꯩꯕꯅꯦ ꯑꯥ
ꯑꯣ ꯃꯄꯥꯟꯗꯔꯣ
ꯍꯣꯏ ꯍꯣꯏ
ꯑꯁ ꯅꯨꯡꯉꯥꯏꯅ ꯑꯗꯨꯅ
ꯑꯃꯔꯣꯝꯗꯗꯤ ꯅꯨꯡꯉꯥꯏꯌꯦ ꯑꯃꯔꯣꯝꯗ ꯅꯨꯡꯉꯥꯏꯇꯦ ꯍꯥꯏꯗꯤ ꯑꯩꯈꯣꯏ ꯑꯩꯈꯣꯏ ꯏꯃꯨꯡꯒꯤ ꯃꯤꯒ ꯄꯨꯟꯕ ꯐꯪꯗꯦꯅ ꯑꯗꯨꯒ
ꯃꯣꯏ ꯃꯥ ꯑꯁꯤ ꯃꯄꯥꯟꯒꯤ ꯈꯨꯁꯥꯗꯨꯒ ꯑꯗꯨꯒ ꯆꯥꯛ ꯍꯦꯟꯖꯥꯡ ꯏꯟꯖꯥꯡ ꯅꯥꯄꯤꯗꯣ ꯈꯔ ꯋꯥꯏꯕꯀꯣ ꯑꯗꯨꯒꯤ ꯃꯔꯝꯗꯣ ꯃꯔꯨ ꯑꯣꯏꯕꯗꯤ ꯑꯗꯨꯅꯦꯕ
ꯎ ꯑ ꯅꯣꯏ ꯃꯐꯝꯗ ꯃꯔꯛ ꯃꯔꯗꯤ ꯅꯣꯡ ꯆꯨꯕ꯭ꯔꯣ ꯍꯟꯗꯛꯁꯦ ꯀꯃꯥꯏ ꯇꯧꯕ꯭ꯔꯣ
ꯑꯩꯈꯣꯏꯒꯤ ꯃꯐꯝꯗꯗꯤ ꯍꯣꯏ ꯆꯨꯕꯗꯤ ꯆꯨꯏꯀꯣ ꯆꯨꯋꯦ ꯍꯥꯏ ꯁꯦ ꯑꯩꯈꯣꯏꯔꯣꯝꯗꯒꯤ ꯈꯣꯏꯔꯣꯝꯗꯗꯤ ꯌꯥꯝ ꯅꯣꯡ ꯆꯨꯌꯦꯅ ꯁꯤꯗꯗꯤ ꯁꯨꯃꯥꯏꯅ ꯇꯧꯗꯦꯕ ꯌꯥꯝ ꯄꯛꯆꯨ ꯌꯥꯝ ꯅꯣꯡꯁꯦ ꯄꯛ ꯆꯨ ꯆꯨꯗꯦꯕ
ꯑꯣ ꯑꯩꯈꯣꯏꯗꯗꯤ ꯆꯨꯕ ꯍꯧꯔꯦꯅꯦ ꯍꯧꯖꯤꯛꯁꯦ
ꯑꯥ ꯅꯨꯡꯉꯥꯏꯔꯅꯤ ꯅꯣꯡ ꯆꯨꯕꯅ ꯅꯨꯡꯉꯥꯏꯍꯦ ꯁꯥꯕꯗꯒꯤꯗꯤ
ꯑꯁ ꯈꯪꯗꯦꯅꯦ ꯅꯣꯉꯥꯟ ꯅꯣꯡꯉꯥꯟꯕꯗꯩ ꯈꯨꯠꯁꯥꯗꯣ ꯌꯥꯝ ꯁꯥꯕ
ꯑꯥ
ꯀꯩꯅꯣ ꯃꯜꯃꯅꯤ ꯍꯥꯏꯔꯗꯤ ꯑꯗꯨꯝ ꯅꯣꯡ ꯃꯨꯛ ꯆꯨꯕ ꯍꯧꯔꯦ
ꯑꯣ
ꯑꯃꯔꯣꯝꯗꯗꯤ ꯐꯩꯗ
ꯍꯣꯏ ꯍꯣꯏ ꯍꯣꯏ ꯏꯪꯕꯅ ꯐꯩꯗ ꯁꯥꯕ ꯁꯨꯔꯛꯄꯨꯗꯤꯀꯣ
ꯑꯣ ꯑꯗꯣ ꯀꯔꯝꯍꯥꯏ ꯀꯔꯝꯍꯥꯏ ꯂꯩꯕ꯭ꯔꯣ ꯀꯩꯅꯣ ꯔꯦꯟꯀꯨꯝꯕ ꯂꯩꯕ꯭ꯔꯥ ꯅꯠꯇ꯭ꯔꯒ
ꯑꯩ ꯍꯣꯏ ꯑꯩ ꯀꯥ ꯂꯧꯔꯒ ꯂꯩꯕꯅꯤ
ꯑꯣ ꯃꯤ ꯀꯌꯥꯝ ꯂꯩꯒꯦ
ꯑꯩꯈꯣꯏ ꯃꯤ ꯑꯅꯤ ꯂꯩꯌꯦ ꯑꯩꯒꯤ ꯏꯃꯥꯟꯅꯕ ꯑꯃꯒ ꯑꯩꯒ
ꯑꯣ ꯀꯩꯅꯣ ꯃꯄꯥꯟꯗ ꯆꯠꯄꯗꯤ ꯃꯤ ꯈꯔ ꯌꯥꯝ ꯂꯩꯕꯅ ꯈꯔ ꯁꯦꯞ ꯇꯧꯔꯦ ꯍꯥꯏꯅꯦ
ꯍꯣꯏ ꯑꯗꯨꯕꯨꯗꯤ ꯍꯥꯏꯗꯤ ꯑꯗꯨꯝ ꯑꯩꯈꯣꯏꯒꯤ ꯃꯅꯥꯛꯇꯁꯨ ꯑꯩꯈꯣꯏꯒꯤ ꯃꯤ ꯑꯗꯨꯝ ꯂꯩꯌꯦꯗ ꯌꯥꯝ ꯂꯩꯗ ꯑꯗꯨꯒ ꯂꯩꯃꯤꯟ ꯂꯩꯃꯤꯟꯅꯕꯗꯣ ꯂꯩꯃꯤꯟꯅꯕꯗꯣ ꯑꯩꯈꯣꯏ ꯑꯩꯒꯤ ꯏꯃꯥꯟꯅꯕꯒ ꯑꯩꯒ ꯑꯗꯨꯝ ꯂꯩ ꯍꯥꯏꯕꯅꯤꯅ
ꯎꯝ
ꯑꯩꯈꯣꯏꯒꯤ ꯅꯥꯛꯇ ꯑꯗꯨꯝ ꯂꯩꯗ ꯃꯤ ꯌꯥꯝ ꯂꯩꯗ ꯅꯪꯗꯤ ꯈꯨꯟꯗ ꯈꯨꯟꯗ ꯈꯨꯟꯗ ꯂꯩꯕ꯭ꯔꯥ ꯅꯠꯇ꯭ꯔꯒ
ꯇꯝꯄꯥꯛꯇ ꯂꯩꯕꯔꯣ ꯀꯗꯥꯏꯗꯅꯣ
ꯑꯩꯈꯣꯏꯗꯤ ꯀꯩꯅꯣꯅꯦ ꯀꯩꯅꯣꯅꯦ ꯈꯨꯟꯗꯒꯤ ꯁꯨꯛ ꯊꯣꯛ ꯊꯣꯛꯇꯦꯗ
ꯑꯣ ꯑꯗꯨꯅ ꯐꯩꯗ ꯑꯃꯔꯣꯝꯗꯗꯤꯀꯣ ꯍꯥꯏꯗꯤ ꯈꯨꯟꯒꯤ ꯅꯨꯪꯉꯥꯏꯕꯥꯗꯣ ꯀꯩꯅꯣ ꯈꯨꯟꯒꯤ ꯕꯥꯏꯞꯁꯗꯣ ꯑꯗꯨꯝ ꯅꯨꯡꯉꯥꯏꯗ
ꯑꯩꯁꯨ ꯈꯔ ꯀꯩꯅꯣ ꯑꯉꯥꯡ ꯑꯣꯏꯔꯤꯉꯩꯗꯗꯤ ꯃꯄꯥꯟꯗ ꯊꯣꯛ ꯆꯠꯅꯤꯡꯕ ꯃꯇꯝ ꯂꯩꯌꯦꯕꯀꯣ
ꯎꯝ
ꯆꯍꯤ ꯅꯥꯏꯟꯇꯤꯟꯒꯨꯝꯕ ꯑꯣꯏꯔꯗꯤꯀꯣ ꯑꯩꯁꯨ ꯌꯥꯝ ꯆꯠꯅꯤꯡꯕꯅꯦ ꯑꯗꯨꯒ ꯑꯃꯨꯛ ꯈꯜꯂꯦ ꯑꯁ ꯃꯄꯥꯟꯗ ꯆꯠꯂꯒ ꯑꯈꯣꯏꯅ ꯆꯥꯛ ꯏꯟꯁꯥꯡ ꯑꯃꯨꯛ ꯊꯣꯡꯉꯅꯤ ꯀꯩꯅꯣ ꯑꯃꯨꯛ ꯇꯧꯔꯅꯤ ꯔꯦꯟꯖꯀꯤ ꯄꯩꯁꯥ ꯇꯤꯡꯉꯅꯤ ꯅꯤꯁꯥꯁꯨ ꯆꯥ ꯆꯕ ꯍꯦꯜꯂꯅꯤ ꯍꯥꯏꯕ ꯋꯥꯈꯜꯗꯨ ꯊꯣꯛꯑꯦꯕ ꯑꯗꯨꯒꯤ ꯆꯠꯅꯤꯡꯗꯕꯅꯦꯕ ꯏꯃꯥꯟꯅꯕ ꯌꯥꯝꯁꯨ ꯆꯠꯂꯒ ꯂꯩꯌꯦꯕ
ꯃꯄꯥꯟꯗ ꯊꯣꯛꯄꯁꯦ ꯀꯃꯥꯏ ꯍꯥꯏꯒꯦꯔꯥ ꯑꯥ ꯃꯤꯒꯤ ꯑꯥ ꯊꯃꯣꯏ ꯁꯦꯡꯕ ꯀꯃꯥꯏꯅ ꯍꯥꯏꯒꯦꯔꯥ ꯌꯥꯝꯅ ꯑꯥ
ꯍꯥꯏꯈꯔꯦ ꯌꯥꯝꯅ ꯒ꯭ꯌꯥꯟ ꯇꯥꯕ ꯃꯤꯒꯨꯝꯅ ꯆꯠꯀꯗꯕꯅꯤꯅꯦ ꯍꯥꯏꯗꯤ ꯑꯩꯈꯣꯏꯗꯤꯀꯣ ꯃꯄꯥꯟꯗꯗꯤ ꯄꯨꯔꯥ
ꯍꯣꯏꯅꯦ ꯑꯗꯨꯅꯦꯕ ꯑꯩꯈꯣꯏ ꯍꯧꯖꯤꯛ ꯈꯨꯟꯗ ꯏꯃꯥ ꯏꯄꯥꯒꯤ ꯃꯅꯥꯛꯇ ꯂꯩꯥꯏꯔꯤꯉꯩ ꯐꯥꯎ ꯇꯧꯔꯀꯥꯟꯁꯤꯗ ꯃꯄꯥꯟ ꯊꯣꯛꯂꯛꯑꯗꯤ ꯐ꯭ꯔꯤ ꯑꯣꯏꯕꯅꯤꯅꯀꯣ ꯅꯤꯁꯥ ꯑꯗꯨꯁꯨ ꯑꯃꯨꯛ ꯍꯣꯡꯉꯦ ꯇꯧꯔꯛꯀꯅꯤꯕ ꯑꯁ ꯅꯣꯡꯁꯦ ꯑꯃꯨꯛ ꯆꯨꯔꯦꯅꯦ ꯉꯁꯤ ꯅꯣꯡ ꯆꯨꯗ꯭ꯔꯗꯤ ꯊꯔꯣꯏ ꯈꯨꯟꯕ ꯆꯠꯀꯦ ꯇꯧꯕꯅꯦꯕ ꯇꯥꯕ꯭ꯔꯣ ꯍꯜꯂꯣ ꯍꯜꯂꯣ ꯇꯥꯕ꯭ꯔꯣ ꯇꯥꯕ꯭ꯔꯣ ꯍꯜꯂꯣ ꯍꯜꯂꯣ ꯁꯅꯦꯞꯁꯦ ꯅꯨꯉꯥꯢ ꯇꯦꯅꯦ ꯍꯦ ꯎꯝ ꯍꯜꯂꯣ ꯍꯜꯂꯣ ꯇꯥꯕ꯭ꯔꯣ ꯀꯔꯤ ꯅꯦꯠꯅꯣ ꯈꯪꯗꯦꯍꯦ ꯂꯥꯏꯠ ꯃꯤꯠ ꯃꯥꯝꯄꯒꯤ ꯑꯣꯢꯕꯖꯠꯂ ꯍꯜꯂꯣ ꯇꯥꯕꯔꯣ ꯍꯜꯂꯣ ꯀꯔꯤ ꯅꯦꯋꯥꯛ ꯅꯣ ꯈꯪꯗꯦ ꯍꯦ ꯄꯨꯡ ꯃ ꯃꯪꯒꯥꯥ ꯃꯤꯅꯤꯠ ꯆꯄ ꯇꯕꯔꯣ ꯇꯕꯔꯣ ꯇꯕꯔꯣ ꯀꯔꯤ ꯅꯦꯋꯥꯛ ꯅꯣ ꯈꯪꯗꯦꯁꯦ ꯍꯜꯂꯣ ꯇꯕꯔꯣ ꯍꯜꯂꯣ
ꯇꯥꯕ꯭ꯔꯣ
ꯇꯄ꯭ꯔꯣ
ꯇꯥꯕ꯭ꯔꯣ ꯍꯣꯏ ꯍꯣꯏ ꯇꯥꯏꯌꯦ ꯇꯥꯏꯌꯦ
ꯑꯁ ꯀꯔꯤꯒꯤꯅꯣ
ꯑꯩꯒꯤ ꯅꯦꯠ ꯍꯣꯏ ꯑꯩꯒꯤ ꯅꯦꯠꯋꯥꯛꯗꯣ ꯄꯨꯔ ꯕꯦꯔ ꯀꯥꯕꯀꯣ
ꯑꯣ ꯑꯣ
ꯑꯗꯣ ꯍꯁ
ꯑꯗꯣ ꯀꯩꯅꯣ ꯐꯨꯠꯕꯣꯜꯗꯗꯤ ꯀꯅꯥꯗ ꯁꯞꯄꯣꯔꯠ ꯇꯧꯔꯦ
ꯍꯧꯖꯤꯛ ꯑꯩ ꯑꯥꯔꯖꯦꯟꯇꯤꯅꯥꯗ ꯁꯞꯄꯣꯔꯠ ꯇꯧꯋꯦꯗ ꯑꯥꯔꯖꯦꯟꯇꯤꯅꯥ ꯏꯁꯄꯦꯟ ꯕꯔꯖꯤꯜꯕꯨꯗꯤ ꯁꯤꯈ꯭ꯔꯦ
ꯑꯩꯗꯤ ꯅꯣꯔꯋꯦꯒ ꯐ꯭ꯔꯥꯟꯁꯇ ꯇꯧꯔꯦ
ꯅꯣꯔꯋꯦꯗꯤ ꯄꯥꯝꯗꯦꯗ
ꯑꯁ ꯄꯥꯝꯃꯦꯗ ꯑꯩꯗꯤ
ꯃꯣꯏꯒꯤ ꯅꯣꯔꯌꯦꯁꯨ ꯐꯖꯗꯤ ꯐꯖꯩꯗ ꯍꯣꯢꯁꯨ
ꯐꯖꯩꯌꯦ ꯀꯩꯅꯣ ꯍꯥꯂꯦꯟꯗꯣ ꯐꯖꯅ ꯁꯟꯅꯩꯌꯦꯕꯀꯣ
ꯍꯣꯏ ꯑꯗꯨ ꯌꯥꯝ ꯐꯖꯩꯔ ꯑꯗꯨꯝ ꯐꯅꯩꯔ
ꯎꯝ
ꯃꯤ ꯇꯤꯝ ꯀꯩꯅꯣ ꯇꯤꯝ ꯑꯃꯕꯨ ꯑꯟꯗꯔ ꯑꯦꯁꯇꯤꯃꯦꯠ ꯇꯧꯕ ꯌꯥꯗꯦꯅꯦ ꯐꯨꯠꯕꯣꯜꯗꯗꯤ
ꯍꯣꯏ ꯁꯨꯃꯥꯏꯁꯨ ꯍꯥꯏ ꯍꯣꯏ
ꯕ꯭ꯔꯥꯖꯤꯜꯁꯦ ꯌꯥꯝ ꯀꯃꯥꯏ ꯍꯥꯏꯈ꯭ꯔꯦ ꯍꯧꯕ ꯀꯥꯟꯗ ꯃꯣꯏꯁꯦ ꯌꯥꯗꯔꯤꯕ ꯃꯣꯏꯒꯤ ꯄ꯭ꯂꯦꯗꯨꯒꯣ
ꯍꯣꯏꯅꯦ ꯍꯟꯗꯛꯁꯦ ꯑꯁ ꯕ꯭ꯔꯥꯖꯤꯜꯁꯦ ꯌꯥꯗ꯭ꯔꯦꯗ
ꯍꯣꯏ ꯔꯥꯐꯤꯅꯤꯌꯥꯁꯨ ꯆꯪꯗꯦ ꯅꯦꯃꯔ ꯪ ꯐꯖꯅ ꯁꯥꯟꯅꯕ ꯉꯝꯗꯦ ꯑꯗꯨꯒꯤ ꯕꯦꯔꯑꯗꯨꯝ ꯃꯥꯔꯁꯤꯂꯣꯁꯨ ꯂꯩꯇꯦ ꯇꯥ ꯇ ꯆꯠꯈ꯭ꯔꯦ ꯑꯗꯨꯒ ꯄ꯭ꯂꯦꯌꯔ ꯑꯐ ꯑꯐꯕꯁꯤꯡ ꯑꯗꯨꯝ ꯆꯠꯈ꯭ꯔꯦꯅꯦ ꯃꯣꯏꯁꯦ
ꯎꯝ ꯃꯃꯤꯡ ꯉꯇꯅꯕ ꯅꯦꯃꯔ ꯆꯡꯁꯤꯗꯤ ꯍꯟꯇꯛꯁꯦ
ꯍꯣꯏ ꯑꯁ ꯑꯗꯨꯒ ꯃꯥꯅ ꯄꯦꯅꯥꯜꯇꯤ ꯇꯧꯕꯗꯣ
ꯎꯝ
ꯅꯣꯔꯋꯦꯒꯤ ꯀꯤꯞꯄꯔꯅ ꯃꯉꯣꯟꯗ ꯀꯃꯥꯏꯅ ꯍꯥꯏꯒꯦꯔꯥ ꯆꯦꯂꯦꯟꯖ ꯇꯧꯕꯗꯣ
ꯍꯣꯏ
ꯑꯗꯨꯒ ꯑꯩ ꯅꯪꯒꯤ ꯀꯃꯥꯏꯅ ꯍꯥꯏꯒꯦꯔꯥ ꯃꯣꯀꯤꯡ ꯍꯥꯏꯕ ꯇꯥꯔꯦꯀꯣ
ꯍꯣꯏ ꯍꯣꯏ
ꯃꯉꯣꯟꯗ ꯇꯥꯎꯕꯗꯣ
ꯎꯝ
ꯃꯥꯗꯣ ꯃꯥꯒꯤ ꯃꯁꯥꯐꯥꯎ ꯂꯦꯡꯕ ꯉꯝꯗ꯭ꯔꯒ ꯀꯣ ꯑꯗꯨꯒꯅꯦ ꯇꯧꯕ ꯁꯥꯕꯗꯣ
ꯀꯩꯅꯣ ꯕꯣꯜꯁꯦ ꯗꯦꯠ ꯀꯌꯥ ꯐꯥꯎꯅꯣ ꯂꯩꯔꯤꯗꯨꯗꯣ
ꯗꯦꯠ ꯇ꯭ꯋꯦꯟꯇꯤ ꯇ꯭ꯋꯦꯟꯇꯤꯗ ꯂꯣꯏꯔꯅꯤ
ꯑꯗꯨꯗꯤ ꯀꯩꯅꯣ ꯀ꯭ꯋꯥꯇꯔ ꯐꯥꯏꯅꯦꯜꯒꯨꯝꯕ ꯍꯧꯔꯗꯤ ꯀꯩꯅꯣ ꯍꯞꯇꯥ ꯀꯩꯅꯣ ꯒꯦꯞ ꯒꯦꯞ ꯅꯨꯃꯤꯠ ꯑꯃ ꯑꯅꯤ ꯑꯗꯨ ꯃꯥꯏ ꯂꯩꯔꯒ ꯁꯅꯥꯒꯗꯧ ꯃꯥꯟꯈ꯭ꯔꯦ ꯀꯣ
ꯍꯣꯏ
ꯇꯤꯟꯕꯤ ꯌꯥꯝ ꯂꯩꯇ꯭ꯔꯦꯕ ꯍꯟꯗꯛꯇꯛꯇꯤ
ꯍꯣꯏ
ꯎꯝ
ꯈꯪꯗꯦ ꯀꯔꯤꯅꯤꯒꯤ ꯍꯟꯗꯛ ꯀꯤꯁꯦ
ꯍꯨꯝ
ꯑꯩꯅ ꯊꯥꯖꯥꯕꯁꯦ ꯀꯃꯥꯏ ꯍꯥꯏꯗꯣꯏꯅꯣ